ꯇꯕ꯭ꯔꯣ
ꯑ ꯍꯜꯂꯣ ꯇꯥꯗꯕ꯭ꯔꯣ ꯇꯥꯗꯕ꯭ꯔꯣ ꯍꯣꯏ ꯇꯥꯏꯌꯦ
ꯈꯗꯤ ꯇꯥꯔ ꯇ ꯆꯂ ꯇꯥꯖꯁꯣ
ꯍꯥꯏꯔꯒꯔꯥ
ꯑꯣꯟ ꯑ ꯊꯝꯕꯔ
ꯅꯠꯇꯦꯗ ꯑꯩ ꯑꯗꯨꯝ ꯄꯥꯏꯔꯒ ꯂꯩꯌꯦ ꯑꯗꯨꯝ ꯄꯥꯏꯔꯒ ꯇꯧ
ꯊꯦꯡꯗ꯭ꯔꯣꯀꫭ ꯗꯨꯗꯦ
ꯆꯠꯆꯔꯕꯣ
ꯍꯣꯏꯆꯥꯔꯦ
ꯌꯦꯁ ꯆꯥꯕ꯭ꯔ
ꯇ ꯇꯎ ꯀꯇꯅꯦ ꯍ
ꯎꯝ
ꯅꯣꯏꯗꯤ ꯇꯥꯕ꯭ꯔꯣ
ꯍꯣꯏ ꯇꯥꯏ ꯅꯪꯒꯤ ꯅꯋꯥꯛꯅ ꯑꯣꯏꯔꯕꯅꯤꯗ ꯇꯥꯗꯦ ꯍꯥꯏꯔꯗꯤ
ꯑꯦ
ꯑ
ꯅꯪ ꯃꯅꯤ ꯐꯔꯅ ꯆꯛꯇ
ꯀꯥꯡ ꯈꯨꯌꯦꯁꯤꯡ ꯑꯁ
ꯋꯤꯛꯀꯦꯡꯒꯤ ꯏꯁꯄꯦꯁꯤꯌꯦꯜ ꯂꯩꯕ꯭ꯔꯥ
ꯀ꯭ꯔꯤꯕꯥ
ꯀꯦꯟꯒ
ꯍꯥ
ꯋꯤꯀꯦꯟꯒꯤ ꯏꯁꯄꯦꯁꯤꯜ ꯑꯣꯏꯕ꯭ꯔ ꯆꯥꯗꯕ꯭ꯔꯣ
ꯑ ꯅ ꯎꯁꯋꯥꯏ ꯎꯁ ꯎꯁꯋꯥ ꯊ
ꯁꯣꯏꯗꯦ ꯍꯧꯕꯅꯤꯅ
ꯅꯪꯈꯥ
ꯋꯥ ꯉꯥꯡꯗꯣ ꯇꯞꯃꯜꯂꯦ ꯇꯥꯗꯦ
ꯑꯩꯁꯨ ꯑꯧ ꯑꯗꯨꯝ ꯇꯧꯕ
ꯍꯥꯥ
ꯀꯔꯤꯒꯤꯔꯣ ꯃꯄꯥꯟ ꯊꯣꯛꯅꯤꯡꯉꯗꯤ ꯇꯟꯕ
ꯈꯔ ꯔꯥꯛꯔꯦ ꯕꯨꯂꯨꯝꯗꯣ
ꯎꯝ ꯂꯩꯇꯦ ꯇꯥꯕ꯭ꯔꯣ
ꯇꯥꯕꯗꯤ ꯇꯥꯏꯑꯦꯕ ꯈꯔ ꯅꯛ ꯑ ꯀꯩꯅꯣ ꯋꯥꯉꯥꯡꯕꯗꯣ ꯐꯖꯅ ꯉꯥꯡꯉꯣꯕ ꯇꯥꯗꯦꯕ ꯅꯠꯇ꯭ꯔꯗꯤ
ꯐꯖꯅ ꯉꯥꯡꯔꯤꯗ ꯁꯤꯗꯒꯤ ꯍꯦꯟꯅ ꯀꯔꯝ ꯍꯥꯏꯅ ꯉꯥꯡꯒꯨꯅꯤ
ꯅꯣꯡ ꯆꯨꯗ꯭ꯔꯣ ꯁ꯭ꯋꯥꯏꯗꯗꯤ
ꯎꯝ ꯇꯨꯔꯒ ꯂꯩ
ꯍꯥ
ꯅꯣꯡ ꯆꯨꯏꯌꯦꯕ
ꯍꯜꯂꯣ
ꯍꯜꯂꯣ ꯃꯣꯏꯇꯥꯏꯝ ꯎꯝ ꯔꯨꯔꯗꯣꯏꯅꯤ ꯆꯨꯗꯕ꯭ꯔꯣ ꯅꯣꯏꯗꯤ
ꯍꯧꯖꯤꯛ ꯅꯣꯡ ꯀꯟꯅ ꯆꯨꯔꯤꯌꯦ ꯍꯣꯏ ꯍꯣꯏ
ꯅꯣꯡ ꯆꯨꯕꯖꯤ ꯅꯥꯏꯠ ꯀꯔꯐ꯭ꯌꯨꯒꯤ ꯗ꯭ꯌꯨꯇꯤ ꯂꯩ ꯑꯗꯨ ꯆꯥꯅꯤꯡꯗꯕꯀꯣ
ꯉꯁꯤꯃꯨꯛꯀ ꯆꯠꯇꯣꯏꯔ ꯅꯪ
ꯆꯠꯇꯦ ꯇꯟꯕ ꯅꯣꯡ ꯆꯨꯕꯒꯤ
ꯍꯣꯏ ꯉꯔꯥꯡ ꯆꯠꯄ ꯅꯠꯇ꯭ꯔꯣ
ꯉꯔꯥꯡ ꯆꯠꯂꯦ ꯋꯥꯟ
ꯄꯨꯡ ꯀꯌꯥꯗ ꯍꯜꯂꯛꯄꯗꯣ
ꯕꯣꯔꯣ
ꯑꯣ ꯊꯦꯡꯉꯦꯅꯦ
ꯍꯣꯏ ꯑꯁꯦꯡꯕꯗꯤ ꯅꯥꯏꯟ ꯇꯨ ꯐꯥꯏꯚ ꯑꯦ ꯑꯦꯝ ꯐꯥꯎꯅꯤꯗ ꯇꯥꯏꯀꯣ
ꯍꯣꯏ
ꯑꯗꯨꯗꯤ ꯈꯔꯥ ꯐꯥꯕ꯭ꯔꯥ
ꯀ꯭ꯔꯤꯕ
ꯋꯥꯉꯥꯡ ꯇꯥꯕꯁꯦ ꯈꯔ ꯐꯥꯕ꯭ꯔꯕ
ꯍꯣꯏ ꯍꯣꯏ
ꯁꯦꯝꯒꯤꯟ ꯑꯩꯈꯣꯏ ꯗ꯭ꯌꯨꯇꯤꯁꯦ ꯅꯥꯏꯟ ꯇꯨ ꯐꯥꯏꯚ ꯑꯦ ꯑꯦꯝꯅꯤ ꯑꯗꯨ ꯑꯣꯏꯁꯨ ꯍꯥꯏ ꯆꯠꯂꯁꯦ ꯍꯥꯏꯔꯒ ꯃꯨꯛꯀ ꯆꯠꯈ꯭ꯔꯕꯅꯦ
ꯀꯅꯥꯅ ꯍꯥꯏ ꯆꯠꯂꯁꯦ ꯍꯥꯏꯕ꯭ꯔꯣ ꯑꯃꯨꯛꯀꯥ ꯆꯠꯂꯁꯦ ꯍꯥꯏꯕ꯭ꯔꯣ ꯉꯁꯤꯁꯨ
ꯏꯁꯨ ꯂꯥꯎꯇꯤ ꯂꯥꯛꯑꯣ ꯍꯥꯏꯕꯗꯤ ꯍꯥꯏꯕꯅꯤꯅ ꯑꯗꯨ ꯅꯣꯡ ꯆꯨꯕꯒꯤ ꯇꯟꯕ ꯈꯣꯠ ꯆꯥꯅꯤꯡꯉꯥꯏ
ꯍꯣꯏ ꯑꯗꯨ ꯀꯩꯅꯣ ꯍꯥꯏꯔꯣ ꯉꯁꯤꯗꯤ ꯆꯠꯊꯣꯛꯄ ꯐꯔꯛ ꯇꯥꯔꯅꯤ ꯍꯥꯏꯔꯣ ꯅꯪ ꯆꯠꯊꯣꯛꯇ꯭ꯔꯗꯤ ꯌꯨꯝꯁꯨ ꯌꯥꯗꯦꯗꯅ ꯑꯩꯈꯣꯏꯗꯤ
ꯍꯣꯏ
ꯑꯗꯨꯒꯤ ꯉꯁꯤꯗꯤ ꯐꯔꯥꯛ ꯇꯥꯏ ꯍꯥꯏꯈ꯭ꯔꯣ ꯃꯈꯣꯏꯁꯨ ꯒ꯭ꯌꯥꯟ ꯇꯥꯕ ꯐ ꯏꯅꯥꯎ ꯅꯨꯄꯥꯕꯨꯗꯤ ꯍꯥꯏꯗ꯭ꯔꯣ
ꯈꯪꯗꯦ ꯒ꯭ꯔꯨꯞꯇ ꯂꯩꯕꯔ ꯂꯩꯇꯕꯔ
ꯃꯤꯡ ꯄꯟꯕ꯭ꯔꯥ ꯅꯠꯇ꯭ꯔꯒ ꯒ꯭ꯔꯨꯞꯇ ꯑꯗꯨꯝ ꯆꯠꯁꯦ ꯅꯥꯏꯠ ꯗ꯭ꯌꯨꯇꯤ ꯁꯤꯡꯒꯤꯗꯤ
ꯑꯣꯏꯅ ꯆꯠꯄꯅꯤꯗ
ꯑꯣ ꯑꯗꯨꯗꯤ ꯌꯥꯔꯦꯗ ꯉꯔꯥꯡ ꯆꯠꯂꯗꯤ ꯅꯨꯃꯤꯠ ꯀꯌꯥꯒꯨꯝꯕ ꯕꯣꯂꯟꯇꯤꯌꯔ ꯑꯣꯏꯅ ꯑꯩꯈꯣꯏ ꯂꯩꯀꯥꯏꯗ ꯑꯗꯨꯝ ꯄꯤꯕꯥꯖꯥꯠꯔꯥ
ꯂꯩꯀꯥꯏꯒꯤ ꯅꯠꯇꯦ ꯍꯧꯖꯤꯛꯀꯥꯟꯗꯤ ꯇ꯭ꯔꯥꯏꯕꯀꯤ ꯑꯣꯏꯈ꯭ꯔꯕꯀꯣ
ꯑꯣ ꯑꯣ
ꯏꯁꯨ ꯗꯜꯋꯣꯡꯒ ꯖꯨꯂꯣꯟ ꯑꯗꯨꯒ ꯔꯤꯃꯣ ꯃꯈꯣꯏꯗꯤ ꯀꯣꯂꯣꯅꯤ ꯑꯣꯏꯅ ꯗ꯭ꯌꯨꯇꯤ ꯇꯧꯕꯒ ꯂꯩ
ꯑꯣ
ꯅꯪ ꯄꯦꯁꯦꯟꯖꯔꯁꯤꯡꯁꯨ ꯁꯀꯣꯔꯠ ꯄꯤꯗꯔꯤ ꯆꯠꯇꯦꯀꯣ
ꯀꯔꯤꯕ
ꯄꯦꯁꯦꯟꯖ꯭ꯔꯠ ꯀꯔꯤꯗꯣ ꯁꯀꯣꯠ ꯄꯤꯗꯔꯗꯤ ꯆꯠꯄ꯭ꯔꯥ ꯄꯤ ꯄꯤꯗ꯭ꯔꯁꯨ ꯆꯠꯄ꯭ꯔꯥ
ꯇꯨꯝ ꯆꯠꯂꯦ ꯍꯣꯏ ꯆꯠꯄꯗꯤ ꯍꯟꯗꯛ
ꯑꯩꯁꯨ ꯏꯝꯐꯥꯜ ꯆꯠꯀꯦꯔꯅ ꯈꯟꯕꯅꯤꯗ
ꯅꯥ
ꯍꯣꯏ
ꯀꯔꯤꯒꯤꯔꯥ
ꯒꯥꯔꯤ ꯂꯧꯅꯤꯡꯉꯥꯢ
ꯑꯣ ꯀꯅꯥꯒ ꯆꯠꯀꯦ ꯈꯟꯕ꯭ꯔꯣ
ꯏꯊꯟꯗ ꯆꯠꯄꯗ ꯇꯥꯒꯦꯅꯤ ꯈꯪꯗꯦ
ꯆꯠ ꯅꯪꯒꯤꯔꯣ
ꯑꯩꯒꯤ ꯅꯠꯇꯦꯗ ꯑꯗꯨ ꯑꯣꯔꯁꯨ ꯑꯩ ꯄꯥꯏꯅꯤꯡꯉꯦ ꯀꯣ
ꯀꯅꯥꯒꯤꯅꯣ
ꯈꯪꯗꯦ ꯁꯦꯡꯗꯨ ꯂꯧꯒꯦꯔꯥ ꯂꯧꯂꯣꯏꯔꯥ
ꯂꯥ ꯂ ꯍꯟꯗꯛꯇꯤ ꯏꯔꯥꯡ ꯐꯠꯇꯕꯅꯤꯅ ꯂꯥꯛꯇꯕꯅ ꯐꯌꯦ ꯀꯣ ꯇꯝꯕ ꯉꯝꯗꯦꯕ ꯂꯝꯕꯤ ꯃꯤꯁꯤꯡꯗꯨ ꯄ꯭ꯔꯥꯏꯚꯦꯠ ꯒꯥꯔꯤ ꯂꯩꯔꯁꯨ ꯆꯣꯄ꯭ꯔꯗ ꯑꯗꯨꯝ ꯆꯠꯄꯁꯤ ꯂꯩꯑꯦ ꯑꯗꯨ ꯄꯩꯁꯥ ꯂꯩꯇꯕꯤꯅ ꯆꯠꯇ꯭ꯔꯗꯤ ꯎꯄꯥꯏ ꯂꯩꯇꯦ ꯍꯥꯏꯕꯁꯦ ꯄꯦꯁꯦꯟꯖꯔꯗ ꯑꯗꯨꯝ ꯆꯠꯄꯅꯤꯕ
ꯎꯝ
ꯊꯕꯛ ꯃꯥꯔꯔꯟꯁꯤ ꯂꯩꯌꯦ ꯑꯗꯨ ꯑꯣꯏꯔꯁꯨ ꯄꯩꯁꯥ ꯂꯩꯔꯗꯤ ꯃꯈꯣꯏ ꯄ꯭ꯔꯥꯏꯚꯦꯠ ꯒꯥꯔꯤ ꯂꯩꯔꯦ ꯁꯨꯝ ꯆꯣꯄꯔꯗ ꯑꯗꯨꯝ ꯆꯠꯂꯦ ꯍꯥꯏꯕ ꯉꯝꯗꯦ ꯈꯨꯗꯥꯛ ꯈꯨꯗꯥꯛꯇꯩ ꯊꯣꯛꯄꯅꯤꯅ
ꯎꯝ ꯗꯨꯝ
ꯈꯨꯗꯥꯛ ꯈꯨꯗꯥꯛꯗ ꯈꯨꯗꯥꯛ ꯈꯨꯗꯥꯛꯗ ꯕ꯭ꯂꯣꯀꯦꯠ ꯂꯣ ꯅꯠꯇ꯭ꯔꯒ ꯂꯦꯟꯁ꯭ꯂꯥꯏꯠꯒꯨꯝꯕꯁꯨ ꯂꯩꯕꯅꯤꯅ ꯅꯣꯏꯗꯤ ꯊꯥꯞꯅ ꯆꯠꯄꯗꯣ ꯈꯪꯅꯥꯕ ꯂꯩꯇ꯭ꯔꯗꯤ ꯂꯝꯕꯤꯔꯝꯕ ꯂꯝꯕꯤ ꯃꯇꯥꯏ ꯂꯣꯛꯗ ꯂꯣꯛ ꯌꯥꯝ ꯐꯔꯥꯛ ꯇꯥꯕꯅꯦꯀꯣ
ꯎꯝ ꯎꯈ꯭ꯔꯝ ꯇꯧꯁꯤꯔ ꯈꯪꯗꯦ
ꯆꯠꯇꯕꯅ ꯐꯥꯏꯌꯦ ꯍꯟꯗꯛꯇꯤ
ꯗ꯭ꯔꯥꯏꯚꯔ ꯄꯨꯔꯒ ꯆꯠ ꯗ꯭ꯔꯥꯏꯚꯔ ꯀꯥꯎꯔꯒ ꯆꯠꯂꯣ ꯍꯥꯏꯕꯗꯤ ꯍꯥꯏꯌꯦꯗꯣ ꯗ꯭ꯔꯥꯏꯚꯔꯁꯤꯡ ꯗ꯭ꯔꯥꯏꯚꯔꯒꯤꯃꯤ
ꯑꯗꯨ ꯑꯣꯏꯔꯁꯨ ꯆꯠꯇꯕꯅ ꯐꯥꯏꯌꯦ ꯀꯣ ꯑꯩꯅ ꯍꯥꯏꯕꯅꯦ ꯒꯥꯔꯤ ꯄꯦꯁꯦꯟꯖꯔ ꯆꯦꯟꯕ ꯁꯦꯡꯗꯣ ꯎꯄꯥꯏ ꯂꯩꯇꯕꯒꯤ ꯃꯈꯣꯏꯅ ꯑꯗꯨꯝ ꯆꯠꯂꯦ ꯍꯥꯏꯌꯦ ꯑꯩꯅ ꯆꯠ ꯑꯩꯁꯨ ꯈꯨꯟ ꯆꯠꯅꯤꯡꯉꯦꯅ ꯅꯪ ꯀꯔꯝ ꯀꯥꯟꯗ ꯃꯦꯂꯣꯝ ꯆꯠꯇꯣꯏꯔꯥ ꯍꯥꯏꯔꯒ ꯃꯥꯅ ꯍꯥꯏꯌꯦ ꯑꯩ ꯀꯥꯔꯛꯑꯕꯣ ꯅꯪ ꯍꯟꯗꯛꯇꯤ ꯆꯠꯇꯕꯅ ꯐꯥꯏꯌꯦ ꯀꯣꯅ ꯍꯥꯏꯌꯦ ꯃꯥꯅ
ꯀꯅꯥ
ꯗ꯭ꯔꯥꯏꯕꯔꯅ
ꯎꯝ
ꯃꯤꯅ ꯊꯕꯛ ꯀꯩꯅꯣ ꯇꯧꯕꯤꯌꯣ ꯍꯥꯏꯕ ꯂꯣꯏꯅꯃꯛ ꯏꯟꯕ ꯌꯥꯗꯦ ꯑꯩꯈꯣꯏꯁꯨ ꯒ꯭ꯌꯥꯟ ꯇꯧꯒꯗꯕꯅꯤꯗ ꯁꯨ
ꯅꯠꯇꯦ ꯑꯩꯈꯣꯏꯒꯤ ꯗꯨꯃꯛꯅꯦ ꯒꯔꯤꯗꯤ
ꯑꯣ
ꯗ꯭ꯔꯥꯏꯚꯔ ꯑꯃ ꯊꯤꯔꯁꯨ ꯑꯥꯏ ꯑꯦꯀꯝꯄꯅꯤ ꯇꯧꯕ ꯇꯥꯕꯀꯣ
ꯀꯣ ꯑꯣ ꯑꯩ ꯐꯣ ꯀꯥꯎꯔꯦ ꯑꯩ ꯑꯗꯨ ꯑꯣꯏꯔꯁꯨꯀꯣ ꯄꯦꯁꯦꯟꯖꯔ ꯗ꯭ꯔꯥꯏꯚꯔꯁꯤꯡꯅꯁꯨ ꯑꯗꯨꯃꯥꯏꯅ ꯍꯥꯏꯕꯅꯤ ꯍꯣꯏ ꯀꯩꯅꯣ ꯄꯩꯁꯥꯒꯨꯝꯕ ꯇꯥꯅꯤꯡꯕ ꯃꯤꯗꯤ ꯑꯗꯨꯝ ꯂꯥꯛꯑꯣ ꯍꯥꯏꯔꯒ ꯀꯥꯎꯔꯒ ꯂꯩꯌꯦ ꯑꯗꯨ ꯑꯣꯏꯔꯁꯨ ꯀꯣ
ꯎꯝ
ꯃꯤ ꯐꯕꯁꯤꯡꯗꯤ ꯀꯩꯅꯣ ꯇꯧꯕꯅꯦꯅ ꯆꯠꯇꯕꯅ ꯐꯩ ꯑꯩꯅ ꯌꯨꯝ ꯆꯠꯅꯤꯡꯕꯒꯤꯅꯦ ꯏꯃꯥꯔꯖꯦꯟꯁꯤꯒꯨꯝꯕꯗꯤ ꯂꯩꯇꯦ ꯍꯥꯏꯕ ꯀꯥꯟꯗ ꯑꯃ ꯑꯗꯨꯝ ꯀꯩꯅꯣ ꯇꯧꯋꯦ ꯅꯪ ꯋꯥꯗꯣꯏꯅꯤ ꯍꯥꯏ
ꯀꯔꯝ ꯇꯧꯁꯤꯔ
ꯑꯗꯨ ꯉꯁꯤ ꯂꯥꯛꯑꯒ ꯉꯁꯤ ꯍꯥꯟꯒꯦ ꯍꯥꯏꯕꯁꯨ ꯇꯝꯕꯁꯨ ꯉꯝꯗꯦ ꯍꯟꯗꯛꯀꯤ ꯁꯤꯆꯨꯋꯦꯁꯟꯁꯦ
ꯍꯣꯏ ꯑꯗꯨꯝ ꯇꯧꯗꯤ ꯇꯕꯗ ꯎꯗꯨ ꯀꯝ ꯇꯧꯁꯤꯔ
ꯀꯩ ꯒꯥꯔꯤꯅꯣ ꯀꯦꯝꯄꯔꯒꯨꯝꯕꯔꯥ
ꯑꯣꯛꯇꯣꯅꯤꯗꯥꯥ
ꯑꯁ ꯉꯥꯝꯃꯔꯣꯏ ꯑꯗꯨꯗꯤ ꯍꯟꯗꯛꯇꯤ ꯍꯟꯗꯛꯇꯤ ꯉꯝꯃꯔꯣꯏ ꯍꯥꯏ ꯁꯤꯅꯤ ꯑꯗꯨꯗꯤ ꯉꯃꯔꯣꯏ
ꯑꯣꯇꯣ ꯊꯧꯕꯅ ꯐꯔꯦꯅ ꯈꯟꯕꯅꯤꯅ
ꯄꯦꯇ꯭ꯔꯣꯜꯁꯨ ꯌꯥꯝ ꯇꯥꯡꯈ꯭ꯔꯕꯅꯤ ꯍꯟꯗꯛꯇꯤ ꯑꯗꯣ ꯑꯣꯛꯇꯣꯗꯤ ꯍꯟꯗꯛꯇꯤ ꯂꯧꯕꯤꯒꯅꯨ ꯍꯥꯏꯕꯗꯤ ꯅꯣꯡꯁꯨ ꯀꯟꯅ ꯆꯨꯔꯦ ꯑꯗꯨꯒ ꯂꯝꯕꯤꯁꯨ ꯍꯥꯏꯕ ꯉꯝꯗꯦ
ꯎꯝ ꯅꯝꯃꯣ ꯇꯧꯔ ꯂꯩꯕꯅꯤ
ꯍꯥꯥ
ꯋꯈꯥꯎ ꯇꯥꯔ ꯂꯩ ꯀꯔꯝ ꯇꯧꯁꯦꯔꯥꯅ
ꯃꯤ ꯄꯩꯁꯥ ꯄꯥꯏꯕꯁꯤꯡꯗꯨ ꯄꯩꯁꯥ ꯄꯥꯏꯕꯒꯤ ꯋꯥ ꯅꯠꯇꯦ ꯃꯈꯣꯏꯁꯨ ꯗꯨꯝ ꯃꯈꯣꯏꯒꯤ ꯄ꯭ꯔꯥꯏꯚꯦꯠ ꯒꯔꯤꯁꯨ ꯗꯨꯝ ꯅꯨꯡꯉꯥꯏ ꯄꯁꯦꯟꯕꯔꯗ ꯄꯦꯁꯦꯟꯖꯔ ꯒꯥꯔꯤ ꯅ ꯇꯕꯝ ꯈꯣꯏꯒꯤ ꯒꯔꯤ ꯌꯥꯝ ꯅꯨꯡꯉꯥꯏꯕꯁꯨ ꯗꯨꯝ ꯂꯩꯔꯁꯨ ꯆꯣꯞꯄꯔꯗ ꯑꯗꯨꯝ ꯆꯠꯂꯦ ꯍꯟꯗꯛꯇꯤ
ꯎꯝ
ꯂꯝꯕꯤ ꯁꯤꯆꯨꯋꯦꯁꯟꯅ ꯌꯥꯗꯕꯒꯤꯀꯣ ꯃꯈꯣꯏꯁꯨ ꯍꯥꯏꯕ ꯉꯝ ꯎꯝꯗꯕꯒꯤ ꯇꯝꯕ ꯉꯝꯗꯕꯒꯤꯅꯦꯕ
ꯍꯣꯏ ꯗꯨꯗꯤ ꯇꯧꯕ ꯀꯨꯗꯤꯡ ꯥꯁꯤꯃꯟ ꯁꯦꯅꯥꯕꯇꯤ ꯔꯣꯝꯗ ꯆꯠꯂꯁꯨ ꯃꯥ ꯈꯛꯇꯅꯤ
ꯂꯣꯏꯅꯃꯛ ꯆꯞ ꯃꯥꯟꯅꯩꯌꯦꯗ ꯌꯝꯋꯥꯏ ꯍꯟꯗꯛ ꯆꯠꯊꯣꯛꯄꯗꯣ
ꯎꯝ
ꯀꯅꯤꯡꯗ꯭ꯔꯤ